ꯍꯜꯂꯣ
ꯆꯥꯛ ꯆꯥꯔꯕꯣ
ꯍꯜꯂꯣ
ꯇꯥꯕ꯭ꯔꯣ
ꯑꯥꯎ
ꯆꯥꯛ ꯆꯥꯔꯕꯣ
ꯆꯥꯛ ꯆꯔꯦ
ꯀꯔꯤ ꯏꯟꯁꯥꯡ ꯆꯥꯔꯒꯦ
ꯉꯁꯤꯗꯤ ꯎꯝ ꯀꯩꯅꯣ ꯇꯧꯋꯦ ꯑ ꯌꯦꯟ ꯑꯣꯏꯅ ꯆꯥꯔꯦ
ꯌꯦꯟ ꯀꯩꯅꯣꯔꯣ ꯃꯩꯇꯩ ꯌꯦꯟꯂꯣ
ꯅꯠꯇꯦꯗ ꯕꯣꯏꯂꯔꯅꯤ ꯎꯪ ꯀꯥꯏ ꯃꯩꯇꯩ ꯌꯦꯡꯒ ꯆꯥꯗꯦꯗ
ꯍꯥꯎꯔꯝꯃꯅꯤꯅꯦ ꯌꯦꯟ ꯆꯥꯔꯕꯅꯤꯅꯦ
ꯍꯥꯎꯋꯦ
ꯌꯦꯟꯗꯪꯂꯣ ꯀꯩꯅꯣ ꯑꯇꯩ ꯀꯩꯀꯩ ꯃꯊꯦꯜ ꯌꯥꯎꯒꯦ
ꯌꯦꯟꯒ ꯏꯔꯣꯝꯕ ꯑꯃ
ꯀꯩ ꯏꯔꯣꯝꯕꯅꯣ ꯑ ꯁꯣꯏꯕꯨꯝꯂꯕ
ꯑꯪ ꯁꯣꯏꯕꯨꯝ ꯅꯪ ꯌꯥꯝ ꯆꯨꯝꯅ ꯍꯥꯏꯔꯛꯏꯍꯦ
ꯑ ꯖꯤꯛꯀꯥꯟꯗꯤ ꯁꯣꯏꯕꯨꯝ ꯏꯔꯣꯟꯕ ꯌꯥꯝ ꯆꯥꯅꯩꯗꯅ
ꯍꯥꯎꯋꯦ ꯁꯨꯝ ꯉꯁꯤꯗꯣ ꯀꯨꯏꯔꯦ ꯆꯥꯗꯕꯅꯅꯦ ꯆꯥꯕꯅꯤꯗ
ꯁꯣꯏꯕꯨꯝ ꯏꯔꯣꯟꯕꯗꯣ ꯑꯩꯗꯤ ꯀꯃꯥꯏ ꯇꯧꯒꯦ ꯈꯪꯗꯦ ꯃꯩꯗꯣ ꯑꯍꯥꯟꯕꯗ ꯏꯁꯤꯡꯗ ꯍꯥꯏꯐꯦꯠ ꯇꯤꯡꯒꯨꯝ ꯇꯧꯗꯥꯏ ꯊꯨꯝꯗꯔꯣ ꯀꯩꯅꯣ
ꯍꯣꯏ ꯍꯣꯏ ꯊꯨꯝ ꯇꯧꯔꯒ
ꯎꯝ ꯑꯗꯨꯒ ꯆꯥꯝꯊꯣꯛꯑꯅꯤ ꯅꯥꯟꯅ ꯑꯗꯨꯒ ꯆꯦꯡꯒꯤ ꯀꯩꯅꯣꯗꯁꯨ ꯆꯥꯝꯕ ꯌꯥꯏ ꯍꯥꯏꯗꯥꯏꯅꯦ
ꯍꯣꯏ ꯑꯗꯨꯗꯁꯨ ꯆꯥꯝꯅꯕꯅꯦ
ꯆꯦꯡ ꯆꯥꯝꯈꯤꯕ
ꯑꯥꯎ ꯆꯦꯡꯍꯤ ꯆꯦꯡꯍꯤ ꯃꯆꯨꯝꯗꯣ ꯑꯗꯨꯁꯨ
ꯐꯨꯠꯂꯅꯤ ꯑꯜꯂꯨ ꯃꯣꯔꯣꯛ ꯀꯩꯀꯥ ꯇꯧꯔꯒ ꯎꯝ
ꯊꯨꯝ ꯃꯣꯔꯣꯛ ꯑꯂꯨ ꯍꯥꯞꯆꯜꯂꯒ ꯐꯨꯠꯈ꯭ꯔꯅꯤ
ꯎꯝ
ꯉꯥꯔꯤ ꯉꯇꯥꯏ ꯑꯗꯒꯤ
ꯃꯣꯔꯣꯛꯇꯤ ꯎꯃꯣꯔꯣꯛꯅ ꯍꯥꯎꯕ꯭ꯔꯣ ꯀꯩꯅꯣꯅ ꯍꯥꯎꯕ꯭ꯔꯣ
ꯆꯨꯝꯅꯩ ꯃꯣꯔꯣꯛꯇꯣ ꯑꯗꯨꯝ ꯍꯥꯎꯏꯗ ꯑꯩꯗꯤ
ꯃꯔꯣꯛ ꯑꯀꯪꯕꯗꯣ
ꯑꯥ
ꯑꯩ ꯃꯣꯔꯣꯛ ꯑꯀꯪꯕꯅ ꯍꯥꯎꯕ ꯃꯥꯜꯂꯦꯅꯦ
ꯍꯥꯎꯋꯦ ꯁꯣꯏꯕꯨꯝꯗꯗꯤ
ꯀꯩꯅꯣ ꯉꯥ ꯑꯌꯥꯏꯕ ꯍꯥꯏꯗꯨꯅ ꯅꯥꯀꯟꯗ ꯇꯧꯕꯩ ꯋꯥꯔꯤꯔꯣ ꯅꯪꯒꯤꯁꯤꯅ
ꯁꯨꯝ ꯉꯥꯒꯨꯝꯕ ꯑꯃ ꯊꯥꯛꯆꯜꯂꯗꯤ ꯍꯦꯟꯅ ꯍꯥꯎꯋꯤꯗꯅ ꯏꯔꯣꯝꯕꯗꯣ
ꯎꯪ ꯑꯗꯨ ꯍꯣꯏ ꯍꯣꯏ ꯉꯥ ꯍꯥꯞ ꯉꯥ ꯍꯥꯞꯄ ꯍꯥꯏꯔꯒ ꯅꯣꯏꯒꯤ ꯉꯥ ꯑꯌꯥꯏꯕ ꯅꯣꯏ ꯉꯥꯃꯨ ꯑꯌꯥꯏꯕꯒꯨꯝꯕ ꯆꯥꯔꯝꯒꯗ꯭ꯔꯥ ꯈꯪꯗꯦ ꯍꯥꯏꯗꯤ ꯑꯗꯨꯒꯨꯝꯕꯗꯨꯁꯨ ꯍꯥꯞꯄ ꯍꯥꯎꯕꯅꯦ ꯃꯣꯏꯕꯨ ꯈꯔ ꯃꯁꯥꯗꯨ ꯈꯔ ꯇꯥꯁꯜꯂꯤꯗꯅ ꯃꯣꯏꯅ ꯑꯃꯨꯛ ꯑꯗꯨ ꯑꯗꯨꯒ ꯃꯣꯔꯣꯛ ꯃꯦꯞꯄꯗꯁꯨ ꯍꯥꯞꯄ ꯍꯥꯎꯋꯦ ꯑꯈꯣꯏ ꯏꯆꯦꯅ ꯇꯧꯕ ꯅꯣꯡꯃ ꯑꯃ ꯆꯥꯏ ꯃꯥꯏꯗꯨ ꯀꯃꯥꯏꯅ ꯇꯧꯕꯅꯣꯗꯤ ꯈꯪꯗꯦꯕꯀꯣ ꯑꯗꯨꯒ ꯑꯗꯨꯏꯅ ꯃꯣꯔ ꯃꯦꯠꯄꯗ ꯉꯥ ꯌꯥꯎꯔꯄ ꯃꯦꯠꯄꯗ ꯍꯥꯎꯋꯦꯕ ꯑꯗꯨ ꯍꯥꯏꯔꯒ ꯉꯥꯄ꯭ꯔꯨꯝ ꯑꯌꯥꯏꯕ ꯃꯀꯣꯟ ꯃꯀꯣꯟ ꯀꯩꯅꯣ ꯇꯧꯕꯗꯣ ꯔꯥꯎꯟ ꯔꯥꯎꯟ ꯀꯃꯥꯏꯅ ꯍꯥꯏꯅꯤ ꯑꯈꯣꯏꯗꯤ ꯀꯩ ꯀꯧꯒꯦ ꯈꯪꯗꯦ ꯨꯑꯗꯨꯖꯨ ꯍꯥꯎꯕ ꯃꯥꯜꯂꯦ ꯉꯥꯄ꯭ꯔꯨꯝ ꯆꯥꯕ꯭ꯔꯣ ꯅꯪ ꯎꯝ ꯉꯥꯄ꯭ꯔꯨꯝꯁꯨ ꯆꯥꯕ꯭ꯔꯕ
ꯆꯥꯏꯗ ꯑꯩꯅ ꯆꯥꯗꯕ ꯂꯩꯇꯦ ꯍꯥꯏꯕ ꯑꯩ ꯃꯤꯐꯧ ꯆꯥꯔꯒꯦ ꯂꯩꯔꯕꯝꯅꯤ
ꯍꯥꯏ ꯇꯥꯅꯤꯡꯗꯦ ꯑꯗꯨꯐꯥꯎꯗꯤ ꯍꯦꯟꯃꯜꯂꯦ
ꯅꯠꯇꯦ ꯍꯥꯏꯗꯤ ꯑꯩꯅ ꯆꯥꯗꯕꯁꯦ ꯄꯥꯛ ꯂꯩꯁꯜꯂꯛꯇ꯭ꯔꯦꯕ
ꯏꯕꯨ ꯊꯣꯛꯑꯗꯤ ꯂꯣꯏ ꯆꯥꯕꯩ ꯃꯑꯣꯡꯅꯤꯅꯦ
ꯃꯥꯅꯦ ꯀꯥꯡꯊꯣꯟ ꯈꯛꯇꯪ ꯉꯥꯏꯔꯕꯅꯤ ꯑꯩꯅ
ꯍꯍ ꯑꯗꯨꯅꯦ ꯑꯗꯣ ꯉꯥꯄ꯭ꯔꯨꯞ ꯆꯥꯕꯁꯨ ꯌꯥꯝ ꯐꯩ ꯍꯥꯏ
ꯉꯥꯄ꯭ꯔꯨꯝꯗ ꯊꯥꯏꯅ ꯏꯃꯥꯟꯅꯕꯤ ꯍꯣꯏꯗ ꯑꯩꯅ ꯇꯨꯌꯦꯜꯞ ꯂꯣꯏꯔꯛꯄꯩꯗ ꯆꯥꯈ꯭ꯔꯦ ꯃꯅꯥꯎꯄꯅ ꯊꯣꯡꯉꯒ ꯇꯥ ꯑꯁ ꯈꯨꯍꯥꯎ ꯑꯃꯅꯤ
ꯑꯗꯨ ꯉꯥꯄ꯭ꯔꯨꯝꯁ ꯐꯖꯅ ꯊꯣꯡꯉꯗꯤ ꯍꯥꯎꯋꯦ ꯑꯗꯨ ꯊꯣꯡꯕ ꯍꯩꯇ꯭ꯔꯗꯤꯀꯣ ꯍꯥꯎꯇꯦ ꯆꯥꯅꯤꯗꯦꯕ ꯊꯥꯏꯅ ꯑꯩꯁꯨ ꯑꯉꯥꯡ ꯑꯣꯏꯔꯤꯉꯩꯗ ꯆꯥꯈꯤꯕꯗꯨꯗꯤ ꯍꯥꯎꯋꯦꯕ ꯑꯗꯨꯒ ꯃꯍꯤ ꯌꯥꯎꯗꯕꯤꯗ ꯊꯣꯡꯕꯗꯨꯅ ꯍꯥꯎꯋꯦꯗ ꯑꯩꯗꯤ ꯉꯧꯕꯣꯏ ꯀꯔꯤꯕꯣꯏ ꯇꯧꯕꯗꯣ ꯃꯍꯤ ꯌꯥꯎꯕꯗꯨꯗꯤ ꯀꯌꯥ ꯆꯥꯅꯤꯡꯗꯦ
ꯎꯝ
ꯀꯪꯅ ꯇꯧꯕꯗꯣ ꯏ ꯍꯥꯞꯄꯤ ꯀꯅ ꯍꯥꯏꯕꯅꯤꯗ ꯉꯥꯄ꯭ꯔꯨꯝ ꯆꯥꯕꯁꯦ
ꯍꯥꯏꯕꯅꯦ
ꯎꯝ
ꯀꯩꯅꯣꯗꯤ ꯅꯪ ꯉꯁꯤ ꯀꯩꯅꯪ ꯏꯟꯁ ꯥꯡ ꯆꯥꯔꯕ
ꯌꯦꯔꯨꯝ ꯉꯧꯕ ꯍꯥꯏꯒꯗ꯭ꯔꯥ ꯍꯧꯔꯒ ꯑꯗꯨꯝ ꯆꯝꯅ ꯆꯥꯁꯤꯜꯂꯦ
ꯎꯝ
ꯗꯤ ꯏꯟꯁꯥꯡꯗꯣ ꯑꯇꯩ ꯆꯥꯅꯤꯡꯗ꯭ꯔꯕ ꯑꯗꯨꯒꯤ ꯁꯨꯝ ꯇꯦꯡꯀꯣꯠ ꯑꯃ ꯀꯩ ꯑꯃ ꯇꯧꯔꯒ ꯗꯥꯏꯇꯤꯡ ꯇꯧꯔꯤꯕꯅꯤꯅꯀꯣ ꯑꯗꯨꯃꯥꯏꯅ ꯇꯧꯔ ꯆꯥꯔꯤꯅꯤ
ꯗꯥꯏꯇꯤꯡ ꯌꯥꯝ ꯇꯧꯕꯁꯦ ꯀꯩꯅꯣ ꯇꯧꯕꯅꯤꯀꯣ ꯅꯪ
ꯑꯦ ꯆꯥꯗꯕꯗꯤ ꯅꯠꯇꯦꯗꯗꯅ ꯆꯥꯗꯤ ꯆꯥꯏꯗꯅ
ꯆꯥꯗꯕꯁꯨ ꯌꯥꯎꯒꯨꯝ ꯇꯧꯕꯅꯤꯅꯦ
ꯎꯝ ꯍꯣꯔꯦꯟ ꯂꯥꯝꯃ ꯀꯥꯟꯗ ꯑꯃꯨꯛ ꯆꯥꯗꯣꯏꯅꯦ ꯍꯦ ꯍꯥꯏꯗꯤ ꯃꯆꯤꯠ ꯃꯆꯤ ꯉꯥꯏꯍ ꯈꯖꯤꯛ ꯈꯖꯤꯛ ꯆꯥꯕ ꯋꯥꯅꯤ ꯍꯥꯏꯗꯤ ꯑꯩ ꯉꯔꯥꯡ ꯅꯨꯃꯤ ꯅꯨꯡꯗꯥꯡꯗꯣ ꯈꯔ ꯍꯦꯟꯖꯝꯟꯈ꯭ꯔꯦꯕ ꯉꯔꯥꯡ ꯅꯨꯃꯤꯗꯥꯡꯗꯣ ꯏꯃꯥꯟꯅꯕꯈꯩꯒ ꯀꯩꯅꯣ ꯊꯣꯡꯉꯦꯅ ꯇꯧꯔꯒ ꯌꯦꯟ ꯊꯣꯡꯉꯦꯅ ꯇꯧꯔꯒ ꯆꯥꯕꯅꯦꯕꯀꯣ ꯑꯗ ꯑꯩꯗꯣ ꯐꯖꯅ ꯆꯥꯎꯥꯈꯠꯈ꯭ꯔꯦꯕ ꯍꯦꯟꯖꯟꯈ꯭ꯔꯦꯕ ꯈꯔ ꯑꯗꯒꯤ ꯑꯩꯗꯣ ꯃꯤ ꯑꯅꯤꯒꯤ ꯁꯔꯨꯛꯇꯣ ꯑꯈꯣꯏ ꯆꯥꯕꯤꯗꯅꯤꯅ ꯇꯧꯕ ꯑꯥ ꯑꯩ ꯏꯊꯟꯗꯅ ꯆꯥꯔꯕ ꯑꯩꯗꯤ ꯑꯃꯨꯛꯁꯨ ꯂꯦꯝꯍꯟꯕꯁꯨ ꯌꯥꯝ ꯄꯥꯝꯃꯨꯕ ꯃꯤꯅꯦꯕꯀꯣ ꯍꯥꯏꯗꯤ ꯆꯥꯛ ꯌꯦꯟꯁꯥꯡꯁꯤꯗ ꯂꯦꯝꯍꯟꯕꯁꯤ ꯑꯩꯉꯣꯟꯗ ꯌꯥꯝ ꯅꯨꯡꯉꯥꯏꯖꯗꯦꯅ ꯑꯩꯅ ꯂꯣꯏ ꯆꯥꯊꯣꯛꯈ꯭ꯔꯕ
ꯎꯝ
ꯑꯗꯨꯒꯤ ꯍꯧꯖꯤꯛ ꯑꯃꯨꯛ ꯈꯔ ꯇꯨꯝꯖꯈꯤꯁꯅꯨꯅ ꯌꯥꯝ ꯆꯥꯗꯕꯩ ꯋꯥꯅꯤꯗ
ꯎꯝ ꯐꯩꯗ ꯌꯥꯝ ꯍꯦꯟꯖꯟꯅꯁꯨ ꯆꯥꯕ ꯐꯠꯇꯦ
ꯑꯗꯨꯅ ꯍꯥꯏꯖꯦ ꯑꯩ ꯆꯥꯕꯗ ꯂꯦꯝꯍꯟꯕꯁꯤ ꯌꯥꯝ ꯍꯩꯅꯗꯦꯕ
ꯎꯝ ꯐꯩꯌꯦ ꯑꯗꯨꯃꯥꯏꯅ ꯈꯜꯂꯗꯣ ꯃꯤ ꯂꯪꯊꯣꯛꯄ ꯌꯥꯝ ꯂꯩꯕ
ꯎꯝ
ꯐ꯭ꯔꯤꯗ ꯃꯥꯡꯍꯟꯕ ꯑꯗꯒꯤ ꯌꯥꯝ ꯀꯩ ꯍꯥꯏꯗꯣꯏꯅꯣ ꯈꯪꯗꯦꯅꯦ
ꯑꯗꯣ ꯑꯈꯣꯏꯗꯤ ꯑꯃꯨꯛ ꯀꯩꯅꯣ ꯇꯧꯕꯤꯕꯝꯃꯦ ꯍꯥꯏꯗꯤ ꯑꯗꯨꯝ ꯅꯣꯏꯕꯗꯣ ꯑꯃꯔꯣꯝꯗꯗꯤ ꯅꯣꯏꯕꯗꯤ ꯍꯦꯟꯒꯠꯂꯛꯑꯦꯕꯀꯣ
ꯀꯩꯅꯩ ꯅꯪ ꯃꯨꯛ ꯅꯣꯏꯕ ꯑꯃꯨꯛ ꯍꯦꯟꯀꯠꯂꯕ ꯍꯥꯏꯁꯦ
ꯅꯠꯇꯦꯗ ꯑꯗꯥꯏ ꯆꯥꯕꯗꯨꯕꯨ ꯍꯥꯏꯕ ꯋꯥꯅꯤ ꯑꯩꯗꯤ ꯗꯨꯝ ꯑꯩꯅ ꯅꯣꯏꯔꯤꯁꯤꯁꯨ ꯃꯔꯝꯗꯤ ꯑꯦ ꯑꯗꯨꯒꯤꯁꯨ ꯑꯆꯧꯕ ꯃꯔꯝ ꯑꯃꯗꯤ ꯑꯣꯏꯗꯣꯏꯅꯦꯕ ꯃꯤꯅ ꯍꯥꯞꯆꯤꯂꯑꯦ ꯀꯥꯏꯅ ꯁꯨꯝ ꯆꯥꯊꯣꯛꯄꯗꯣ ꯑꯗꯨꯝ ꯄꯨꯛ ꯊꯜꯂꯁꯨ ꯑꯗꯨꯝ
ꯑꯗꯨ ꯇꯧꯅꯣ ꯃꯊꯪꯗꯗꯤ
ꯎꯝ ꯈꯪꯗꯦ ꯍꯥꯏꯅꯈꯤꯕ ꯑꯣꯏꯖꯥꯅꯦ ꯍꯥꯏꯗꯤ ꯑꯩꯈꯣꯏꯔꯣꯝꯗꯗꯤ ꯆꯥꯛ ꯂꯦꯝꯍꯟꯕꯁꯦ ꯇꯧꯅꯗꯦꯕ ꯑꯗꯩ ꯎꯁꯣꯞ ꯃꯦꯂꯗ ꯕꯨ ꯑꯣꯏꯔꯣ ꯍꯥꯏꯗꯤ ꯑꯗꯨꯝ ꯃꯌꯨꯝꯗ ꯀꯩꯗ ꯑꯗꯨꯝ ꯆꯥꯟꯅꯅꯕ ꯑꯗꯨꯝ ꯑꯉꯥꯡ ꯀꯩꯀꯥ ꯆꯥꯅꯅꯕ ꯌꯣꯝꯃ ꯄꯨꯅꯕ ꯐꯥꯎ ꯌꯥꯎꯔꯤꯕꯅꯦꯕ ꯑꯗꯨꯗꯤ ꯊꯥꯑꯣꯏꯩꯅꯒ ꯆꯦꯔꯪꯒ
ꯅꯣꯏꯒꯤ ꯑꯗꯣꯝ ꯅꯥꯀꯟꯒꯤꯗꯤ ꯃꯣꯏꯒꯤꯗꯤ ꯌꯨꯝꯗꯁꯨ ꯄꯨꯅꯩ ꯍꯥꯏꯗꯥꯏꯅꯦ
ꯑꯗꯨꯅꯦ ꯍꯥꯏꯖꯦ ꯑꯗꯨꯃꯥꯏꯅ ꯇꯧꯔꯛꯄꯒꯤ ꯈꯦꯠꯅꯕꯗꯣ ꯆꯠꯅꯕꯤꯗꯣ ꯑꯗꯨꯅꯁꯨ ꯑꯣꯏꯕꯖꯥꯠꯅꯤꯗ ꯑꯩꯅ ꯆꯥꯛ ꯂꯦꯝꯍꯟ ꯀꯩꯀꯥ ꯍꯥꯟꯅꯗꯒꯤ ꯍꯧꯅ ꯑꯗꯨꯝ ꯇꯧꯔꯛꯇꯕꯅꯤꯅ
ꯎꯝ
ꯎꯝ ꯍꯥꯏꯗꯤ ꯌꯥꯝ ꯀꯩꯅꯣ ꯑꯣꯏꯅꯁꯨ ꯍꯧꯔꯛꯇꯦꯗꯅ ꯑꯈꯣꯏꯗꯤ ꯌꯥꯝ ꯏꯅꯥꯛ ꯈꯨꯟꯗꯅ ꯈꯣꯠꯇꯅ ꯑꯋꯥꯠ ꯑꯄꯥꯅ ꯊꯜꯂꯒ ꯍꯧꯔꯛꯄꯅꯤꯅ
ꯑꯗꯨ ꯑꯗꯨꯃꯗꯤ ꯐꯩꯗꯅ ꯍꯥꯏꯗꯤ ꯚꯦꯂꯨ ꯈꯪꯉꯤꯗꯅ ꯅꯠꯇ꯭ꯔꯗꯤ ꯈꯪꯉꯣꯏꯗꯣꯏꯅꯤ
ꯍꯣꯏ ꯍꯧꯖꯤꯛꯀꯥꯟꯁꯤꯕꯨ ꯀꯃꯥꯏ ꯀꯃꯥꯏ ꯂꯦꯜꯂꯤꯒꯦ ꯀꯥꯡ ꯀꯣꯏ ꯆꯠꯄꯒ ꯆꯠꯂꯣꯏꯗ꯭ꯔꯣ
ꯆꯠꯂꯔꯣꯏ ꯍꯟꯗꯛꯇꯤ
ꯑꯣ ꯃꯃꯥꯡꯗꯗꯤ ꯑꯥ ꯍꯣꯏ ꯑꯗꯨ ꯍꯥꯏꯔꯒ ꯅꯪꯒꯤ ꯈꯦꯆ꯭ꯔꯤꯗꯨ ꯀꯩꯅꯣ ꯇꯧꯕꯅꯤꯅꯦ ꯃꯃꯥꯡꯗ ꯅꯪꯅ ꯑꯃ ꯊꯤꯜꯂꯛꯄꯗꯣ ꯍꯥꯎꯋ ꯍꯥꯎꯕꯅꯤ
ꯑꯗꯨ ꯑꯃꯨꯛꯀ ꯇꯧꯗꯣꯏꯅꯦ ꯍꯟꯗꯛ
ꯎꯝ
ꯑꯥ ꯎꯅꯔꯒ ꯑꯝꯇꯞ ꯀꯩꯅꯣ ꯇꯧꯁꯤꯗꯅ ꯍꯟꯗꯛꯇꯤ ꯀꯥꯡꯁꯤꯗꯤ
ꯄꯨꯟꯅ ꯆꯥꯁꯦ ꯍꯥꯏꯔꯣ
ꯍꯣꯏ
ꯑꯗꯨꯁꯨ ꯌꯥꯏꯑ ꯍꯥꯏꯗꯤ ꯏꯅꯛ ꯅꯛꯄ ꯁ꯭ꯋꯥꯏꯐꯥꯎ ꯀꯩꯅꯣ ꯇꯧꯕ ꯌꯥꯕꯃꯤꯅ
ꯎꯝ ꯑꯗꯨ ꯅꯣꯏ ꯀꯩꯅꯣꯗꯣ ꯍꯧꯔꯛꯑꯣ
ꯑꯩꯒꯤ ꯏꯃꯥꯟꯅꯕꯗꯣ ꯍꯧꯔꯛꯑꯒꯦ
ꯎꯝ
ꯑꯗꯨꯃꯥꯏꯅ ꯇꯧꯔꯒ ꯑꯗ ꯑꯩꯈꯣꯏ ꯏꯃꯥꯟꯅꯕꯈꯩꯁꯨ ꯑꯗꯨꯝ ꯃꯃꯥꯡꯗ ꯅꯪ ꯄꯤꯔꯛꯄꯗꯨ ꯄꯤꯔꯛꯑꯣꯏꯗ꯭ꯔꯥ ꯍꯥꯎꯕꯅꯦ ꯈꯣꯠꯄꯅꯦꯅ ꯇꯧꯔꯒ
ꯎꯝ
ꯃꯃꯥꯡꯒꯤ ꯃꯃꯥꯡ ꯆꯍꯤꯗ ꯑꯣꯏ ꯃꯥꯜꯂꯦ ꯅꯪꯅ ꯄꯤꯔꯠꯈꯤꯕꯗꯣ ꯑꯗꯨꯒꯤ ꯑꯩꯗꯣ
ꯃꯃꯥꯡꯒꯤ ꯆꯍꯤꯗꯗꯤ ꯑꯩꯗꯣ ꯀꯣꯏꯕ ꯆꯠꯄꯅꯦꯕ ꯑꯗꯨꯅ ꯃꯃꯥꯡꯒꯤ ꯃꯃꯥꯡꯗ ꯑꯣꯏ
ꯃꯥꯅꯦ ꯃꯥꯅꯦ ꯍꯥꯎꯕꯅꯤ ꯑꯗꯨꯃꯥꯏꯅ ꯇꯧꯔꯒ ꯆꯥꯕꯗꯨꯅ ꯍꯥꯏꯗꯤ ꯍꯟꯗꯛꯁꯨ ꯇꯧꯋꯣ ꯑꯗꯨꯝ ꯐꯩ ꯀꯣꯏ ꯆꯠꯇꯧ ꯁꯔꯨꯛꯄꯨꯗꯤ ꯆꯥꯕꯗꯨ ꯑꯗꯨꯕꯨ ꯅꯨꯉꯥꯏꯗ ꯑꯩꯗꯤ
ꯑꯗꯨꯅꯁꯨ ꯐꯅꯤꯗ
ꯅꯪꯒꯤ ꯇꯤꯐꯤꯟꯗ ꯐꯖꯅ ꯍꯥꯞꯄ ꯄꯤꯔꯛꯑꯣ ꯊꯝꯅꯥ ꯂꯩꯔꯕꯗꯤ ꯐꯔꯦ ꯊꯝꯅꯥꯗꯤ ꯑꯃꯨꯛ ꯂꯩꯔꯣꯏ
ꯊꯝꯅꯥꯗꯤ ꯑꯃꯨꯛ ꯐꯪꯉꯣꯏꯕ
ꯊꯝꯅꯥꯁꯦ ꯁ꯭ꯋꯥꯏꯗꯗꯤ ꯈꯔꯗꯤ ꯍꯧꯕꯅꯤ ꯑꯗꯨꯒ ꯑꯈꯣꯏꯅ ꯑꯗꯨꯝ
ꯅꯣꯏ ꯑꯗꯨ꯭ꯋꯥꯏꯗꯗꯤ ꯍꯧꯔꯝꯒꯅꯤꯌꯦ ꯑꯈꯣꯏ ꯃꯃꯥꯡꯗꯁꯨ ꯑꯃ ꯊꯝꯅꯥ ꯊꯤꯕꯒ ꯂꯥꯛꯏ
ꯎꯝ ꯎꯝ ꯗꯥꯏꯗꯒꯤ ꯍꯦꯛ ꯇꯧꯔ ꯆꯥꯔ ꯂꯣꯏꯔ ꯊꯣꯡꯗ ꯊꯣꯡꯅ ꯄꯤꯔꯛꯑꯣꯁ ꯌꯥꯔꯁꯦ ꯑꯈꯣꯏꯗꯤ ꯑꯃꯨꯛ ꯍꯩꯇꯦ ꯇꯧꯕꯅꯦꯕꯀꯣ ꯍꯥꯏꯗꯤ ꯑꯈꯣꯏꯅ ꯇꯧꯔꯗꯤ ꯍꯥꯎꯇꯦꯕ ꯈꯦꯠꯅꯩꯗꯅ ꯎꯇꯤ ꯀꯩꯀꯥꯒꯗꯨ ꯍꯥꯎꯑꯣ ꯌꯥꯗꯦꯕ ꯈꯦꯆ꯭ꯔꯤꯒꯗꯨ ꯃꯑꯣꯡ ꯇꯥꯗꯦꯕ ꯑꯈꯣꯏꯅ ꯇꯧꯕꯗꯤ ꯀꯩꯀꯩ ꯃꯊꯦꯜ ꯇꯧꯒꯦ ꯈꯜꯂꯤꯅꯣ ꯍꯟꯗꯛꯇꯤ
ꯑꯥ ꯍꯟꯗꯛ ꯂꯣ ꯃꯃꯥꯡ ꯇꯧꯈꯤꯕꯗꯨ ꯑꯗꯨꯝ ꯇꯧꯔꯅꯤ
ꯎꯇꯤ ꯑꯃ ꯌꯥꯎꯔꯅꯤ ꯏꯔꯣꯝꯕ ꯌꯥꯎꯒꯗ꯭ꯔꯣ ꯂꯐꯨ ꯏꯔꯣꯝꯕ ꯍꯥꯞ
ꯂꯐꯨ ꯏꯔꯣꯝꯕꯁꯦ ꯑꯃ ꯍꯥꯞꯆꯟꯁꯦ ꯍꯥꯎ ꯂꯥꯐꯨ ꯏꯔꯣꯝꯕꯗꯨ ꯍꯥꯎꯋꯦ ꯆꯥꯅꯩꯗꯅ
ꯑꯗꯨ ꯃꯪꯒꯟꯒ ꯇꯧꯔ ꯇꯧꯕꯗꯅ ꯍꯥꯎꯋꯤꯅꯦ ꯂꯧ
ꯍꯥꯎꯋꯦ ꯑꯗꯣ ꯈꯦꯆꯤꯒꯁꯨ ꯆꯥꯟꯅꯩꯕ ꯂꯥꯐꯨ ꯏꯔꯣꯝꯕꯁꯦ
ꯎꯝ
ꯅꯪ ꯃꯃꯥꯡꯒꯤ ꯑꯥ ꯍꯥꯏꯒꯦ ꯅꯪꯒꯤ ꯀꯩꯅꯣꯗꯣ ꯀꯔꯤ ꯃꯃꯥꯡꯗ ꯅꯪꯅ ꯑꯃ ꯑꯣꯛꯀꯤ ꯃꯈꯣꯡ ꯊꯣꯡꯉ ꯄꯤꯔꯛꯄꯗꯣ
ꯑꯝ
ꯑꯗꯨꯗꯣ ꯌꯥꯝ ꯍꯥꯎꯕꯅꯦ
ꯑꯣ ꯑꯁ ꯑꯗꯨ ꯈꯔ ꯂꯩꯔꯒ ꯊꯣꯡꯉꯛꯀꯦ ꯑꯩ ꯀꯩꯅꯣ ꯇꯧꯔꯀꯥꯟꯗ
ꯎꯝ
ꯁꯪꯉꯀꯥꯟꯗꯀꯣ ꯍꯧꯖꯤꯛꯀꯥꯟꯖꯦ ꯀꯌꯥ ꯁꯪꯗ꯭ꯔꯦꯅꯦ ꯑꯗꯒꯤ ꯑꯩ ꯀꯨꯀꯔꯗꯣ ꯀꯨꯀꯔ ꯑꯃ ꯇꯦꯛ ꯇꯦꯛ ꯂꯩꯖꯔꯝꯕꯗꯨꯖꯨ ꯌꯥꯒꯤꯗ꯭ꯔꯦꯕ ꯑꯗꯨ ꯀꯨꯀꯔꯗꯨ ꯌꯥꯗ꯭ꯔꯗꯤ ꯊꯣꯡꯕꯗꯣ ꯍꯥꯎꯔꯣꯏꯗꯕ ꯑꯗꯨꯏꯅꯤ
ꯍꯣꯏ ꯑꯗꯨꯅꯦ ꯑꯗꯒꯤ ꯎꯝ ꯑꯥ ꯀꯅꯣꯗꯣ ꯀꯔꯤꯕ ꯀꯥꯎꯔꯦꯅꯦ ꯀꯩꯅꯣꯝꯃ ꯍꯥꯏꯒꯦ ꯇꯧꯔꯝꯕꯅꯤ
ꯎꯝ ꯑꯗꯨ ꯃꯃꯥꯡꯗ ꯑꯩꯅ ꯊꯣꯡꯕꯗꯣ ꯀꯩꯅꯣ ꯇꯧꯔ ꯊꯣꯡꯕꯅꯦꯕ ꯍꯥꯏꯕꯗꯤ ꯈꯨꯊꯣꯡꯗꯣ ꯑꯩꯅ ꯑꯥ ꯑꯩꯅ ꯄꯥꯝꯖꯕ ꯃꯑꯣꯡꯗ ꯊꯣꯡꯕꯩꯖꯨ ꯑꯣꯏꯔꯝꯒꯅꯤ ꯍꯥꯎꯔꯤꯗꯣ
ꯎꯝ ꯍꯥꯎꯋꯦ ꯑꯗꯨꯏ ꯈꯨꯊꯣꯡꯗꯨꯅ ꯍꯦꯟꯅ
ꯎꯝ
ꯑꯝꯇꯪ ꯊꯣꯡꯉ ꯆꯥꯖꯤꯗꯅꯥ ꯑꯗꯨꯃꯥꯏꯅ
ꯌꯥꯏꯌꯦ ꯑꯗꯨꯖꯨ ꯅꯣꯏ ꯐ꯭ꯔꯦꯟꯖꯨ ꯂꯩꯗꯨꯗꯤ ꯅꯣꯏ ꯐ꯭ꯔꯦꯟ ꯑꯣꯛ ꯊꯣꯡꯕ ꯌꯥꯝ ꯍꯩꯗꯨꯕꯣ ꯅꯪ ꯅꯃꯥꯟꯅꯕꯤ ꯑꯝ ꯂꯩꯗꯨꯗꯤ
ꯌꯥꯏ ꯍꯣꯏ ꯑꯩꯅ ꯊꯣꯡꯉꯖꯨ ꯍꯥꯎꯋꯤꯗꯥ ꯑꯗꯨꯕꯨꯗꯤ ꯁꯨꯝ ꯅꯪꯅ ꯑꯗꯨ ꯊꯣꯡ ꯎꯝ ꯅꯪꯅ ꯑꯗꯨ ꯊꯣꯡꯕ ꯌꯥꯝ ꯍꯥꯎꯒꯤꯝꯅꯦꯕ
ꯎꯝ ꯑꯣꯛ ꯊꯣꯡꯕ ꯄꯥꯝꯖꯕ ꯅꯃꯥꯟꯅꯕꯤ ꯌꯥꯝ ꯂꯩꯗꯨꯗꯤ
ꯂꯩꯕꯨꯗꯤ ꯂꯩꯌꯦ
ꯐꯔꯦꯁꯦ ꯑꯗꯨꯃꯥꯏꯅ ꯇꯧꯔꯒ ꯍꯦꯛ ꯄꯥꯎ ꯐꯥꯎꯅꯔꯒ ꯆꯥꯔ ꯂꯣꯏꯔꯦ ꯀꯩꯗꯧꯔꯒꯦ ꯑꯗꯨꯗ ꯅꯣꯏꯅ ꯈꯦꯆ꯭ꯔꯤꯗꯣ ꯇꯧꯔꯛꯑꯣ ꯑꯩꯈꯣꯏꯅ ꯑꯃꯨꯛ ꯀꯩꯅꯣꯗꯣ ꯇꯧꯔꯛꯑꯒꯦ ꯑꯗꯨ ꯇꯧꯔꯗꯤ ꯃꯍꯩꯗꯤ ꯇꯥꯗꯣꯏꯅꯤ
ꯇꯥ
ꯎꯝ ꯐꯔꯦ ꯐꯔꯦ ꯑꯗꯨꯗꯤ ꯑꯩ ꯄꯥꯎ ꯑꯃꯨꯛ ꯐꯥꯎꯔꯛꯀꯦ
ꯎꯝ ꯎꯝ ꯊꯝꯃꯦꯀꯣ
ꯍꯣꯏ